ꯍꯜꯂꯣ꯫
ꯇꯥꯔꯦ-ꯇꯥꯔꯦ꯫
ꯍꯜꯂꯣ꯫ ꯌꯥ ꯌꯥꯗꯅ ꯑꯃꯨꯛ ꯂꯩꯔꯨꯏꯅꯤꯅꯦ ꯀꯩꯅꯣ ꯇꯧꯋꯦꯅ ꯊꯣꯛꯑꯦ꯫ ꯕꯤꯖ ꯑ ꯕꯤꯖꯤ ꯂꯩ ꯌꯥꯗꯦ ꯈꯣꯠꯇꯦꯅ ꯇꯧꯔꯒ ꯑꯗꯨꯝ ꯑꯃꯨꯃꯨꯛ ꯇꯧꯔꯒ ꯁꯨꯃꯥꯏꯅ ꯊꯣꯛꯄꯅꯦꯕ꯫ ꯑꯗꯨꯒ ꯍꯟꯖꯤꯟꯖꯟꯅ ꯇꯧꯔꯦ ꯑꯗꯨ ꯌꯥꯗ꯭ꯔꯦ ꯑꯗꯨꯒ ꯑꯇꯣꯞꯄ ꯅꯝꯕꯔ ꯑꯃ ꯁꯤꯜꯂ ꯇꯧ꯫ ꯇꯧꯔꯀꯥꯟ ꯌꯥꯏ꯫
ꯗ ꯄꯔꯁꯟ ꯌꯣꯔ ꯀꯣꯂꯤꯡ ꯏꯁ ꯕꯤꯖꯤ꯫
ꯑꯗꯣ ꯑꯩꯅ ꯍꯥꯏꯗꯣ ꯃꯤ ꯃꯉꯥ ꯑ ꯑꯩꯒ ꯅꯪꯒ ꯋꯥꯔꯤꯁꯟꯅꯕꯗꯣ ꯉꯁꯤ ꯐꯥꯏꯚ ꯇꯥꯏꯝꯁ ꯌꯥꯔꯦ꯫ ꯑꯗꯨꯒ
ꯎꯝ꯫
ꯅꯦꯛꯁ ꯗꯦꯗ ꯑꯃꯨꯛ ꯁꯥꯟꯅꯕ ꯌꯥꯕꯣꯏꯗꯤ ꯑꯃꯨꯛ ꯐꯕ꯫ ꯊꯕꯛ ꯇꯤ ꯈꯔꯗꯤ ꯑꯣꯏꯔꯅꯤ ꯏꯖꯤꯗꯤ ꯑꯣꯏꯔꯔꯣꯏꯕ꯫
ꯑꯗꯨ ꯃꯤ ꯌꯥꯝꯅ ꯁꯥꯟꯅꯅꯤꯡꯉꯥꯏ ꯂꯩꯕꯗꯣ ꯁꯠ ꯁꯠ ꯁꯠ ꯇꯧꯐꯝ ꯂꯩꯕꯗꯗꯤ ꯑꯗꯨꯝ ꯌꯥꯝ ꯍꯧꯖꯤꯛ ꯋꯥꯔꯤ ꯁꯥꯟꯅꯩꯗꯣ ꯑꯃꯨꯛ ꯀꫭꯜꯗꯣ ꯑꯃꯨꯛ ꯉꯁꯥꯏ ꯑꯩꯅꯥ ꯑꯃ ꯍꯧꯖꯤꯛ ꯀꯣꯜ ꯇꯧ ꯌꯥꯗꯦꯅ ꯂꯦꯞꯄꯨꯔꯤ ꯃꯇꯝꯗꯣ꯫ ꯑꯗꯣ ꯂꯦꯞꯇꯨꯕꯤ ꯁꯥꯟꯅꯝꯕꯗꯤ ꯐꯅꯥꯌꯥꯝ ꯁꯥꯟꯅꯔꯅꯤ꯫ ꯑꯃꯕꯨꯛ ꯂꯣꯏꯈꯤꯕ ꯑꯣꯏ ꯌꯥꯔꯦ ꯇ꯭ꯔꯥꯏ ꯇꯧꯔꯤꯉꯩꯗꯨꯗ꯫
ꯑꯗꯣ ꯉꯁꯥꯏ ꯑꯩꯅ ꯍꯥꯏꯕꯗꯣ
ꯑ꯫
ꯍꯥꯏꯔꯣ ꯅꯪꯒꯤꯗꫭ ꯍꯥꯟꯅ꯫
ꯀꯣꯜꯗꯣ ꯉꯔꯥꯡ ꯏꯆꯟꯅꯨꯄꯤꯒ ꯁꯥꯟꯅꯕꯒꯤ ꯇ꯭ꯔꯥꯏ ꯇꯧꯕꯗꯨꯗꯗꯤ ꯃꯥꯏꯗꯗꯤ ꯁꯨꯃꯥꯏꯅ ꯕꯤꯖꯤ ꯂꯩꯕꯁꯤ ꯁꯨꯉꯥꯏ ꯍꯥꯏꯗꯦꯕ ꯑꯗꯨꯝ ꯃꯔꯤ ꯃꯔꯤ ꯂꯦꯞ ꯑꯗꯨꯁꯨ ꯑꯗꯨꯝ ꯁꯥꯟꯅꯕꯗꯤ ꯌꯥꯏ꯫
ꯅꯪꯅ ꯅꯪꯒꯤ ꯑꯣꯏꯅ ꯑꯩꯉꯣꯟꯗ ꯇꯧꯔ ꯁꯥꯟꯅꯔꯦꯗꯅ ꯃꯉꯥꯁ ꯇꯦ ꯂꯣꯏꯔ ꯃꯇꯨꯡꯗ ꯑꯩꯅ ꯑꯃꯨꯛ ꯅꯪꯉꯣꯟꯗ ꯇꯧꯔ ꯁꯥꯟꯅꯕꯗ ꯌꯥꯕ꯭ꯔꯥꯕ ꯁꯤꯁꯦ꯫
ꯌꯥꯕꯗꯤ ꯌꯥꯅꯤꯌꯦ ꯑꯗꯣ ꯅꯪꯔ ꯑꯩꯒ ꯁꯥꯥꯅꯕꯗꯨ ꯇꯥꯗꫭꯏꯅꯦ ꯍꯥꯏꯗꯤ ꯑꯩ ꯑ ꯏꯕꯥꯅꯤ ꯔꯦꯀꯣꯔꯠ ꯑꯩꯒꯤꯗ ꯂꯧꯈꯤꯕꯗꯨꯒ ꯃꯥꯟꯅꯗ ꯑꯗꯨꯝ ꯫ ꯐꯣꯟꯗ ꯑꯗꯨꯃꯥꯏꯅ ꯅꯪꯅ ꯀꯣꯜ ꯇꯧꯔꯛꯑꯒꯥꯟꯗꯤ ꯌꯥ ꯗꯤ ꯌꯥꯕꯁꯨ ꯌꯥꯏ ꯅꯪꯅ ꯑꯣꯏꯅ
ꯑꯗꯨ ꯑꯝꯇ ꯍꯪꯉꫭꯅꯦ꯫
ꯅꯪꯅ ꯇꯧꯔꯛꯇꯣꯏꯅꯤꯅ ꯌꯥꯔꯝꯒꯅꯤ꯫
ꯑꯗꯨꯣ ꯍꯪꯉꯣꯕꯗꯣ ꯅꯪꯒꯤ ꯃꯤꯗꯨꯗ꯫ ꯃꯦꯁꯦꯖꯇ꯫
ꯃꯦꯁꯦꯖ ꯃꯥ ꯑꯩ ꯍꯥꯏꯔꯛꯄ ꯏꯃꯥꯟꯅꯕꯗꯨꯗ ꯍꯪꯕ ꯑꯗꯨꯃꯥꯏꯅ ꯍꯣꯏ ꯍꯪꯒꯦ ꯑꯩ ꯀꯣꯟꯅ꯫
ꯍꯣꯏ ꯍꯣꯏ ꯀꯣꯟꯅ ꯍꯪꯉꫭ꯫ ꯑꯁ ꯑꯩꯅ ꯊꯥꯢꯅ ꯇꯧꯔꯝꯕꯗꯨꯗꯤꯅꯦ
ꯎꯝ꯫
ꯐꯝꯃꯒ ꯍꯦꯛꯇ ꯃꯤꯅꯠ ꯑꯅꯤ ꯑꯍꯨꯝ ꯁꯥꯡꯕꯁꯦ ꯇꯧꯅꯕ ꯍꯣꯠꯅꯕꯗ ꯌꯥꯝ ꯋꯥꯕ ꯍꯥꯏꯇꯥꯔꯦ ꯄꯨꯁ ꯄꯂꯦ ꯄꯨꯁ ꯄꯂꯦ ꯄꯨꯁ ꯄꯂꯦ ꯕꯤꯗꯤꯑꯣꯗ ꯍꯥꯏꯗꯤ ꯃꯤꯅꯠ ꯅꯤꯄꯥꯥꯟ ꯁꯥꯡꯉꯣ ꯚꯗꯤꯑꯣꯁꯦ
ꯎꯝ
ꯁꯤꯁꯤꯒꯤ ꯑꯩꯈꯣꯏꯅ ꯋꯥ ꯃꯇꯦꯛ ꯑꯃ ꯃꯇꯦꯛ ꯑꯃ ꯉꯥꯡꯅꯕ ꯍꯣꯠꯅꯕ ꯒꯤ ꯃꯣꯏꯅ ꯈꯨꯗꯝ ꯑꯣꯏꯅ ꯑꯩꯅ ꯇꯧꯒꯦꯗꯣ ꯃꯩꯀꯥꯄꯤ ꯈꯨꯃꯟꯒꯤ ꯃꯥꯅ ꯉꯥꯡꯈꯤꯕ ꯃꯌꯥꯝꯗꯣ ꯌꯨꯇꯨꯕꯇ
ꯎꯝ
ꯍꯥꯎꯔꯦ ꯍꯥꯎꯔꯦ ꯉꯁꯤꯗꯤꯒꯨꯝꯕ ꯀꯦꯕꯣꯂꯥꯒꯤ ꯑꯗꯨꯒꯨꯝꯕ ꯃꯌꯥꯝꯗꯣ ꯑꯗꯨ ꯑꯗ ꯃꯣꯏꯅ ꯉꯥꯡꯕꯁꯤꯡꯗꯣ ꯄꯨꯁ ꯇꯧꯅꯤ ꯄ꯭ꯂꯦ ꯇꯧꯅꯤ ꯄꯨꯁ ꯇꯧꯅꯤ ꯄ꯭ꯂꯦ ꯇꯧꯅꯤ ꯑꯝ-ꯑꯝ ꯑꯩꯅ ꯚꯤꯗꯤꯑꯣꯗꯨꯒꯤ ꯁꯦꯀꯦꯟ ꯈꯔꯗꯣ ꯁꯦꯀꯦꯟ ꯃꯉꯥꯗꯒꯤꯅ ꯁꯦꯀꯦꯟ ꯇꯔꯨꯛ ꯁꯦꯀꯦꯟ ꯐꯤꯐꯇꯤꯟꯐꯧꯀꯤ ꯃꯔꯛ ꯃꯔꯛꯇ ꯂꯩꯔꯤꯕ ꯃꯥꯅ ꯉꯥꯡꯉꯤꯕ ꯋꯥꯍꯩꯗꯣ ꯑꯗꯨꯗꯣ ꯑꯩꯅ ꯏꯗꯣꯏꯅꯦꯕ ꯑꯗꯨꯁꯨ ꯑꯩꯈꯣꯏꯅ ꯈꯨꯗꯝ ꯑꯣꯏꯅ ꯑꯩ ꯆꯥꯛ ꯆꯥꯔꯨꯈꯤꯒꯦꯍꯦ ꯍꯥꯏꯕꯁꯦ ꯆꯦꯁꯦ ꯃꯄꯨꯡ ꯐꯥꯔꯒ ꯃꯄꯨꯡ ꯐꯥꯔ ꯐꯥꯔ ꯊꯝꯒꯗꯕꯅꯦꯕ ꯑꯩ ꯆꯥꯛ ꯍꯥꯏꯔꯒ ꯂꯦꯞꯄ ꯌꯥꯗꯕ ꯍꯥꯏꯇꯥꯔꯦ
ꯎꯝ
ꯑꯗꯨꯃꯥꯏꯅ ꯐꯝꯕꯗ ꯀꯩꯗꯧꯕꯗ ꯌꯥꯝ ꯋꯥꯕ ꯑꯃ ꯑꯣꯏꯈꯤꯌꯦꯕ ꯑꯩꯉꯣꯟꯗ
ꯎꯝ
ꯑꯗꯨ ꯑꯗꯨꯒꯤ ꯑꯩꯅ ꯃꯤꯅ ꯍꯥꯏꯔꯛꯄ ꯀꯥꯟꯗ ꯑꯁ ꯑꯗꯨ ꯑꯗꯨꯒꯨꯝꯕꯗꯣ ꯑꯣꯏꯔꯝꯒꯗ꯭ꯔꯅ ꯑꯩꯗꯤ ꯈꯤꯔꯕꯗꯣ
ꯎꯝ
ꯊꯑꯣꯏꯅ ꯂꯦꯞꯇꯣꯞꯀ ꯂꯩꯔꯤꯅꯤ ꯀꯩꯅꯣ ꯑꯗꯨꯒꯤ ꯀꯥꯟꯗꯨꯗ
ꯑꯗ ꯁꯤꯒꯤꯁꯦ ꯃꯣꯏ ꯑꯣꯇꯌꯣ ꯍꯧꯖꯤꯛ ꯍꯧꯖꯤꯛ ꯀꯣꯏꯅ ꯉꯥꯡꯅꯔꯤꯁꯦ
ꯎꯝ
ꯏꯕꯥꯥꯅꯤꯅꯍꯧꯖꯤꯡ ꯉꯥꯡꯅꯏꯖꯦ ꯁꯤꯒꯨꯝꯕꯖꯤ ꯁꯤꯅꯤꯌꯔ ꯑꯗꯨꯝ ꯍꯥꯏꯌꯦ ꯃꯣꯏꯅ ꯍꯥꯏꯕꯗꯨ ꯑꯗꯨ ꯃꯤꯅꯤꯠ ꯇꯔꯥ ꯁꯦꯀꯦꯟ ꯇꯔꯥꯃꯔꯤ ꯃꯔꯤꯒꯤ ꯑꯣꯏꯅ ꯄꯤꯔꯛꯀꯅꯤ ꯍꯥꯏꯕ ꯀꯩꯅꯣꯝ ꯍꯥꯏꯅ ꯑꯥ
ꯑꯣ ꯑꯣ ꯑꯗꯨꯃꯥꯏꯅ ꯇꯦꯜꯂꯕꯨꯗꯤ ꯐꯩꯌꯦꯕꯀꯣ ꯑꯗꯨꯒꯤꯅ ꯀꯃꯥꯏꯅ ꯀꯔꯝ ꯄ꯭ꯔꯣꯁꯦꯁꯇꯣ ꯅꯪ ꯈꯪꯉꯅꯤ ꯍꯥꯏꯔꯛꯑꯣꯅꯦ ꯇꯔꯥꯃꯔꯤ ꯇꯔꯥꯃꯔꯤꯗꯣ
ꯆꯀ ꯇ꯭ꯔꯥ ꯃꯔꯤ ꯆꯥꯏꯗꯧ ꯀꯣ ꯃꯣꯏ ꯑꯗꯨꯒꯤ ꯊ꯭ꯔꯨꯗ
ꯑ ꯑꯗꯨ ꯑꯗꯨ ꯑꯣꯏꯇꯥꯔꯒꯗꯤ ꯈꯔꯕꯨ ꯂꯥꯏꯔꯅꯤ
ꯎꯝ
ꯀꯗꯥꯏꯗꯒꯤ ꯑꯁ ꯑꯩꯅ ꯌꯥꯎꯕꯗꯨꯗꯤ ꯂꯣꯏ ꯂꯦꯞꯇꯣꯞ ꯆꯪꯉꯝꯒꯅꯤꯅꯦꯀꯣ
ꯐꯣꯟꯗ ꯑꯗꯨꯝ ꯇꯧ ꯌꯥꯔꯝꯒꯅꯤ ꯑꯗꯣ ꯐꯣꯟꯗ ꯇꯧꯕꯗꯨ ꯅꯨꯡꯉꯥꯏꯇꯦ ꯍꯥꯏꯗꯤ ꯂꯦꯞꯇꯣꯞꯇ ꯁꯤꯖꯤꯟꯅꯕ ꯌꯥꯔꯝꯗꯣꯏ ꯃꯥꯜꯂꯦ ꯇꯥꯏꯄꯤꯡꯒꯨꯝꯕꯗꯤ ꯂꯦꯞꯇꯣꯞꯇ ꯅꯨꯡꯉꯥꯏꯗꯅ
ꯌꯥꯝ ꯅꯨꯡꯉꯥꯏꯕꯅꯤ
ꯑꯩꯁꯨ ꯂꯦꯞꯇꯣꯞꯇꯗꯤ ꯌꯦꯡꯗꯤ ꯌꯦꯡꯗ꯭ꯔꯤꯅꯦ ꯑꯗꯨꯒ ꯨꯒꯨꯒꯜꯗ ꯍꯥꯞꯄ
ꯉꯁꯤ ꯉꯔꯥꯡꯁꯦ ꯐꯤꯂꯝ ꯈꯔ ꯈꯔ ꯌꯦꯡꯅꯤꯡꯕ ꯑꯃ ꯐꯥꯎꯋꯦꯅ ꯐꯤꯂꯝ ꯈꯔ ꯈꯔ ꯌꯦꯡꯉꯝꯕꯅꯤ
ꯀꯩ ꯀ
ꯀꯩꯅꯣꯅꯤꯗ ꯑꯗꯨꯝ ꯀꯩ ꯍꯥꯏꯗꯣꯏꯅꯣ ꯁꯁꯄꯦꯟꯁ ꯊ꯭ꯔꯤꯂꯔꯒꯨꯝꯕ ꯑꯗꯨꯒꯨꯝꯕꯅ ꯌꯥꯝ ꯄꯥꯝꯃꯦ
ꯀꯩꯗ ꯌꯦꯡꯉꯤꯅꯣ ꯌꯨꯇ꯭ꯌꯨꯞꯇ
ꯌꯨꯇ꯭ꯌꯨꯞ ꯇꯅꯤꯗ
ꯎꯝ ꯑꯩꯈꯣꯏ ꯀꯩ ꯀ ꯖꯤꯑꯣ ꯁꯤꯅꯦꯃꯥꯒ ꯀꯩꯅꯣ ꯍꯥꯞꯄꯒ ꯌꯦꯡꯕꯅꯦ ꯑꯩꯈꯣꯏ ꯑꯥ ꯀꯩꯅꯣꯗ ꯇꯤꯚꯤꯗ ꯌꯦꯡꯉꯤꯕꯅꯤ ꯑꯩꯈꯣꯢꯁꯨ ꯌꯥꯝ ꯑꯩꯁꯨ ꯉꯔꯥꯡ ꯅꯍꯥꯟꯗꯩ ꯐꯤꯂꯝ ꯅꯨꯡꯉꯥꯏ ꯅꯨꯡꯉꯥꯏꯕ ꯀꯥꯞꯄꯛꯑꯗꯤ ꯑꯇꯩ ꯌꯦꯡꯉ ꯂꯩꯊꯣꯛꯑꯦꯅ ꯆꯠꯇꯣꯢꯁꯤꯁꯨ ꯑꯣꯏꯅꯕꯗꯤꯑꯅꯦ
ꯌꯦꯡꯗ꯭ꯔꯗꯤꯅꯦ ꯁꯨꯛꯌꯦꯡ ꯌꯦꯡꯅꯤꯡꯗꯦ ꯑꯩꯒꯤ ꯃꯨꯠꯁꯦ ꯇꯣꯉꯥꯟꯕ ꯑꯝꯅꯤ ꯌꯦꯡꯗ꯭ꯔꯗꯤ ꯁꯨꯛꯌꯦꯡ ꯑꯃꯨꯛꯁꯨ ꯀꯩ ꯍꯥꯏꯗꯣꯏꯅꯣ ꯁꯨꯛꯌꯦꯡ ꯌꯦꯡꯅꯤꯡꯗꯦ ꯐꯤꯂꯝꯁꯦ ꯑꯃꯨꯛꯅ ꯑꯃꯨꯛ ꯀꯩ ꯍꯥꯏꯗꯣꯏꯅꯣ ꯀꯣꯃꯦꯗꯤ ꯑꯃꯨꯛ ꯌꯦꯡꯅꯤꯡꯉꯛꯄꯁꯨ ꯌꯥꯎꯢꯗꯣ ꯑꯗꯒꯤ ꯑꯌꯥꯝꯕꯅꯗꯤ ꯑꯩꯒꯤ ꯑꯣꯏꯅ ꯁꯁꯄꯦꯟꯁ ꯊ꯭ꯔꯤꯂꯔꯒꯨꯝꯕ ꯍꯣꯔꯥꯔꯒꯨꯝꯕꯅ ꯌꯥꯝ ꯌꯦꯡꯉꯤ
ꯎꯝ
ꯀꯣꯂꯦꯖ ꯆꯠꯇꯕ꯭ꯔꯥ ꯅꯣꯏ ꯉꯁꯤ ꯀꯣꯂꯦꯖ ꯆꯠꯇꯕ꯭ꯔꯥꯕ ꯍꯧꯖꯤꯛꯀꯥꯟꯁꯤ
ꯆꯠꯇꯦ ꯑꯥ
ꯅꯪ ꯑꯉꯥꯡ ꯇꯨꯏꯁꯟ ꯀꯌꯥ ꯇꯧꯔꯤꯅꯣ
ꯕꯦꯁ ꯑꯍꯨꯝ ꯇꯧꯔꯤꯌꯦ ꯑꯌꯨꯛꯇꯒ ꯑꯗꯩ ꯅꯨꯡꯗꯥꯏꯋꯥꯢꯔꯝꯒ ꯅꯨꯃꯤꯠ ꯅꯨꯡꯗꯥꯡꯒ ꯑꯗꯨꯃꯥꯏꯅ ꯎꯝ ꯃꯥꯅꯤ ꯆꯠꯄ ꯑꯒ ꯃꯥꯅꯤ ꯃꯥꯅꯤ
ꯐꯩꯌꯦ ꯐꯩꯌꯦ ꯑꯩꯁꯨ ꯍꯣꯝ ꯇ꯭ꯌꯨꯇꯔ ꯑꯃꯗꯤ ꯆꯠꯁꯤꯔꯥꯅ ꯈꯟꯕꯅꯦꯗꯣ ꯑꯉꯥꯡꯁꯦ ꯑꯩ ꯂꯥꯛꯄ ꯀꯨꯏꯗ꯭ꯔꯤꯕꯅꯤꯅ ꯐꯪꯗꯕ
ꯃꯣꯏ ꯀꯩꯅꯣ ꯑꯥ ꯅꯣꯢ ꯒꯥꯔꯤ ꯑꯗꯣꯝꯒꯤ ꯑꯣꯏꯕ꯭ꯔꯥ ꯑꯣꯏꯗꯕ꯭ꯔꯗꯤ ꯈꯪꯗꯦ ꯑꯩꯈꯣꯏ ꯑꯩꯈꯣꯏꯅ ꯌꯥꯎꯕ ꯒ꯭ꯔꯨꯞꯇꯗꯤ ꯑꯣꯖꯥ ꯗꯔꯀꯥꯔ ꯑꯣꯏ ꯈꯣꯠꯂꯦꯅ ꯌꯥꯝ ꯊꯥꯗꯤ ꯊꯥꯔꯛꯄꯅꯦ ꯑꯗꯣ ꯁꯞꯖꯦꯛꯇꯣ ꯁꯞꯖꯦꯛ ꯋꯥꯏꯁ ꯂꯥꯛꯈꯤꯕꯅꯤ ꯆꯥꯟꯅꯕ꯭ꯔꯥ ꯆꯥꯟꯅꯗꯕ꯭ꯔꯗꯤ ꯈꯪꯗ꯭ꯔꯦ ꯐꯥꯔꯛꯄꯅꯦ ꯍꯦꯛ ꯍꯦꯛ ꯃꯣꯏ
ꯂꯥꯛꯑꯦ
ꯀꯥꯟꯆꯤꯄꯨꯔꯗ ꯂꯩꯔꯤꯀꯥꯟ ꯍꯣꯡꯉꯝꯗꯥꯏꯗꯨꯗꯗꯤ ꯑꯃꯨꯛ ꯂꯥꯛꯑꯦ ꯀꯥꯟꯆꯤꯄꯨꯔꯗ ꯇꯥꯜꯂꯕ ꯑꯩꯁꯤ
ꯑꯗꯨ ꯂꯥꯏꯕ꯭ꯔꯦꯔꯤ ꯀꯥ꯭ꯔꯠꯇꯨꯗꯤ ꯁꯥꯔꯕꯣ ꯅꯥꯍꯟ ꯅꯪ ꯍꯥꯏꯕꯗꯣ
ꯁꯦꯟꯇ꯭ꯔꯦꯜꯒꯤꯔꯣ
ꯃꯅꯤꯄꯨꯔ ꯏꯁꯇꯦꯠ ꯁꯦꯟꯇ꯭ꯔꯦꯜ ꯂꯥꯏꯕ꯭ꯔꯦꯔꯤ ꯍꯥꯏꯗꯨ
ꯁꯥꯗ꯭ꯔꯤꯗ ꯑꯥ ꯂꯧꯗꯤ ꯂꯧꯔ ꯐꯣꯝꯗꯣ ꯃꯦꯜꯂꯒ ꯀꯩꯅꯣ ꯇꯧꯕꯗꯣ
ꯁꯥꯏꯟ ꯇꯧ ꯈꯣꯠꯂꯨꯒ ꯍꯥꯏꯕꯗꯣ ꯑꯗꯩ ꯑꯗꯒꯤ ꯁꯥꯗ꯭ꯔꯗꯨ ꯄꯥ ꯌꯥꯕꯅꯤꯅ ꯅ ꯈꯟꯕ
ꯄꯥꯕꯩꯗꯤ ꯌꯥꯕꯅꯦ ꯋꯥꯏꯕꯒꯤꯗꯨꯗ ꯑꯣꯏꯔꯝꯒꯅꯤ ꯁꯥꯢꯟ ꯆꯪꯉꯤꯗꯣ ꯑꯗꯨꯗꯣ ꯑꯩꯒꯤ ꯇꯧꯀꯥꯟꯗ ꯑꯩ ꯇꯧ ꯀꯥꯟꯗ ꯗꯤꯄꯥꯔꯠꯃꯦꯟꯗ ꯆꯪꯉꯒ ꯗꯤꯄꯥꯔꯠꯃꯦꯟ ꯍꯦꯠꯇꯥ ꯑꯣꯢꯅ ꯇꯧꯍꯟꯈꯤꯌꯦ ꯑꯗꯨ ꯃꯣꯏꯅ ꯑꯥꯏ ꯗꯤ ꯄꯨꯔꯛꯑꯣ ꯈꯣꯠꯂꯣꯒ ꯌꯥꯝ ꯌꯥꯝ ꯍꯥꯏꯗ꯭ꯔꯥ ꯑꯗꯣ ꯑꯥꯏ ꯗꯤꯗꯨ ꯌꯥꯎꯗ꯭ꯔꯁꯨ ꯁꯣꯏꯗꯪ ꯇꯧꯔꯒ ꯑꯗꯨꯝ ꯌꯥꯕꯅꯤ
ꯑꯣ ꯑꯗꯤ ꯍꯥꯏ ꯁꯣ ꯗꯤ ꯗ ꯇꯧꯍꯟ ꯇꯥꯔꯦ
ꯍꯣꯏ ꯍꯧꯖꯤꯛ ꯍꯩꯁ ꯑꯣ ꯗꯤ ꯁꯤꯕꯨꯗꯤ ꯐꯕꯅꯤꯅ ꯁꯠ ꯁꯠ ꯑꯗꯨꯝ ꯇꯧꯔꯀꯅꯤ ꯑꯩꯈꯣꯏꯗꯨꯗꯗꯤ ꯑꯥ ꯍꯥꯟꯅ ꯑꯣꯏꯔꯝꯕꯗꯨꯗ ꯈꯔꯥ ꯋꯥꯔꯤ ꯁꯥꯟꯅꯕꯗ ꯈꯔꯥ ꯅꯨꯡꯉꯥꯏꯕ ꯋꯥꯠꯄꯒꯤ ꯇꯧꯕꯗ ꯑꯀ ꯑꯗꯨ ꯇꯧꯋꯤ ꯈꯣꯠꯂꯤꯅ ꯌꯥꯝ ꯀꯨꯞꯊꯅ ꯇꯧ ꯂꯩ ꯇꯧꯕꯗꯤ ꯇꯧꯕꯤꯔꯛꯀꯦꯅꯦ
ꯎꯝ
ꯑꯗꯨꯝ ꯐꯖꯅ ꯇꯧꯔꯀꯅꯤꯗ ꯍꯧꯖꯤꯛ ꯈꯣꯏꯒꯤ ꯂꯥꯏꯔꯤꯛ ꯄꯥꯕꯩ ꯈꯣꯠꯄꯩꯅꯦ ꯍꯥꯏꯕꯅꯤꯅ ꯑꯗꯨꯝ
ꯌꯥꯅꯤ ꯌꯥꯅꯤ ꯅꯣꯡ ꯇꯥꯔꯛꯀꯦ ꯇꯧꯕ ꯃꯥꯜ
ꯅꯨꯡꯊꯤꯜꯗꯁꯨ ꯇꯥꯒꯦ ꯇꯧꯔꯝꯕꯅꯤ ꯇꯥꯒꯤꯗꯔꯦ ꯈꯪꯗꯦ ꯇꯔꯥꯗꯤ ꯌꯧꯔꯛꯀꯗꯧꯔꯦꯍꯦ ꯑꯗꯨ ꯇꯔꯥ ꯌꯧꯗꯣꯔꯦ
ꯍꯨꯡ ꯋꯥ ꯉꯥꯡꯗꯕꯤꯗ ꯋꯥ ꯉꯥꯡꯗꯕꯤꯗ ꯌꯥꯕꯣꯏꯊꯤ ꯌꯥꯝ ꯊꯤ ꯅꯨꯡꯉꯥꯏꯗꯧ
ꯍꯣꯏ ꯑꯗꯣ ꯁꯨꯃꯥꯏ ꯇꯧꯔ ꯇꯧꯔꯒ ꯌꯧꯍꯟꯒ꯭ꯔꯒꯦ ꯍꯟꯗꯛꯀꯤꯁꯤ ꯁꯤꯁꯦ ꯑꯃ ꯑꯗꯨꯒ ꯑꯅꯤ ꯋꯥꯠꯇꯣꯏꯕ ꯌꯧꯗꯣꯔ ꯌꯧꯗꯣꯔꯦ ꯌꯧꯗꯣꯔꯦ
ꯑꯩꯖꯨ ꯑꯝꯇ ꯇꯧꯒꯦꯁꯦ ꯀꯥ ꯕꯔꯥ ꯄꯤꯅꯕ
ꯃꯤ ꯀꯩꯅꯣ ꯇꯧꯏ ꯍꯥꯏꯕꯅꯤ ꯏꯃꯥꯟꯅꯕꯅ ꯑꯩꯉꯣꯟꯗ ꯑꯍꯥꯟꯕꯩ ꯀꯣꯜ ꯌꯥꯎꯋꯣꯅ ꯍꯥꯏꯈꯣꯏꯗꯨꯗ ꯉꯥꯏꯈꯣꯀꯣ ꯁꯤ ꯊꯝꯃꯒꯖꯨ ꯑꯃꯗꯨꯗ ꯑꯣꯏꯅ ꯍꯥꯏꯔꯒꯦ ꯃꯇꯝ ꯃꯥꯡꯍꯟꯗꯕꯤꯗ
ꯎꯝ
ꯃꯊꯪꯒꯤ ꯇꯧꯔꯛꯄꯗ ꯑꯣꯏꯅ ꯍꯥꯏꯔꯒꯦ ꯋꯥꯔꯤꯗ ꯋꯥꯔꯤ ꯂꯩꯅꯕ